ꯇꯥꯕ꯭ꯔꯣ
ꯎꯝ-ꯎꯝ ꯇꯥꯏ-ꯇꯥꯏ
ꯇꯥꯕ꯭ꯔꯥ
ꯍꯣꯏ-ꯍꯣꯏ ꯇꯥꯏꯌꯦ -ꯇꯥꯏꯌꯦ
ꯎꯝ ꯗꯨꯃꯥꯏꯗꯧꫪꯗꯤ ꯈꯔ ꯍꯔꯥꯎꯋꯦꯕ
ꯌꯥꯗꯦ ꯍꯪ ꯀꯩꯒꯤꯅꯣ ꯑꯩꯒꯤꯗꯨꯕꯨ
ꯈꯪꯗꯦꯅꯦ ꯑꯩꯌꯤꯁꯦ ꯑꯅꯤꯔꯛꯀꯤ ꯁꯨꯈ꯭ꯔꯦ ꯃꯤ ꯑꯅꯤ ꯁꯨꯔꯦ ꯌꯥꯗꯦ ꯑꯗꯨꯃꯥꯏꯅ ꯅꯦꯠꯋꯥꯛꯁꯨ ꯐꯩꯋꯦꯕ
ꯎꯝ ꯐꯩꯌꯦ ꯍꯣꯏ ꯀꯩꯗꯧꯔꯤꯒꯦ ꯅꯪꯗꯤ
ꯑꯩꯁ ꯕꯣꯜ ꯉꯥꯏꯕꯒꯨꯝꯅ ꯑꯗꯨꯝ ꯒ꯭ꯔꯥꯎꯟ ꯅꯛꯄꯅꯤꯅꯒ ꯑꯩꯈꯣꯏ ꯈꯨꯟ ꯒ꯭ꯔꯥꯎꯟꯗ ꯑꯗꯨꯝ ꯑꯝ
ꯍꯨꯏ ꯆꯥꯛ ꯆꯥꯔꯤ ꯍꯣꯏ
ꯀꯩ ꯏꯟꯁꯥꯡ ꯆꯥꯒꯦ
ꯀꯥꯡꯁꯣꯏ ꯆꯥꯏ ꯉꯁꯤ
ꯑꯣ ꯍꯥꯎꯋꯦꯅꯦ ꯑꯩ ꯉꯁꯤ ꯎꯝ ꯀꯩꯅꯣ ꯆꯥꯏꯌꯦ ꯃꯩꯔꯦꯟꯒꯤ ꯃꯅꯥ- ꯃꯇꯣꯟꯗꯣ
ꯎꯝ
ꯑꯗꯨꯒꯥ ꯃꯩꯔꯦꯟ ꯄꯤꯛꯄꯁꯤꯡꯗꯣ ꯆꯝꯐꯨꯠꯀꯤ ꯇꯥꯏꯟꯗ ꯆꯥꯏ
ꯍꯥꯎꯕꯅꯤꯅꯦ ꯆꯥꯅꯤꯡꯉꯤ ꯑꯩꯁꯨ ꯀꯩꯅꯣ ꯍꯦꯛ ꯍꯦꯛꯇꯣꯛꯑꯒ ꯆꯥꯕ ꯐꯨꯠꯂꯒ ꯆꯥꯕꯗꯣ ꯌꯥꯝ
ꯎꯝ ꯎꯝ ꯅꯪ ꯃꯩꯇꯩꯔꯣ
ꯅꯠꯇꯦꯍꯦ ꯃꯩꯇꯩ ꯅꯠꯇꯦ
ꯃꯩꯇꯩ ꯌꯥꯝ ꯃꯥꯜꯂꯦ ꯅꯪꯒꯤ ꯈꯨꯉꯥꯡꯗꯣ
ꯎꯝ ꯃꯩꯇꯩ ꯅꯠꯇꯦ
ꯃꯤꯡꯒꯗꯤ ꯃꯤꯡꯗꯨꯒ ꯉꯥꯡꯊꯣꯛꯄꯒ ꯆꯥꯟꯅꯗꯕ
ꯆꯥꯟꯅꯗꯦ
ꯍꯣꯏ ꯃꯤꯛꯁꯔꯣ
ꯅꯠꯇꯦꯍꯦ ꯄꯤꯌꯣꫪꯅꯤ ꯄꯤꯌꯣꯔ
ꯃꯥꯟꯗꯕꯀꯣ
ꯎꯝ
ꯃꯩꯇꯩ ꯅꯨꯄꯤ ꯌꯥꯝ ꯃꯥꯜꯂꯦ
ꯎꯝ ꯃꯩꯇꯩ ꯅꯠꯇꯤꯌꯦ
ꯍꯧꯔꯦꯟ ꯕꯣꯟ ꯌꯦꯡꯒꯅꯤꯕ
ꯎꯝ ꯍꯣꯔꯦꯟ ꯕꯣꯟ ꯌꯦꯡꯒꯅꯦ ꯉꯥꯢꯔꯤꯅꯤꯅꯦ ꯋꯥꯟ ꯊꯥꯔꯇꯤ
ꯎꯝ ꯅꯪ ꯀꯔꯝꯕ ꯐꯦꯟꯁꯂ ꯑꯩ ꯌꯦꯡꯗꯦ ꯌꯦꯡꯅꯤꯡꯉꯤ ꯑꯗꯨꯕꯨ
ꯑꯦꯗꯤ ꯔꯣꯅꯥꯜꯗꯣꯅꯤꯗ
ꯔꯣꯅꯥꯜꯇꯣ
ꯅꯪꯗꯤ
ꯑꯩꯅ ꯑꯠ ꯑꯠꯇꯦꯟꯕ ꯅꯨꯄꯥ ꯃꯦꯁꯤ
ꯃꯦꯁꯤꯗꯔꯣ
ꯑꯥ
ꯑꯣ ꯃꯤꯁꯤ ꯉꯥꯛꯇ ꯉꯥꯢꯔꯦꯍꯦ ꯑꯩꯅ ꯋꯥꯔꯤ ꯁꯅꯥꯔꯤꯖꯦ ꯍꯟꯗꯛꯇꯤ
ꯎꯝ ꯎꯝ ꯈꯔ ꯌꯥꯝꯃꯗꯤ ꯐꯔꯦ ꯐ꯭ꯦꯟꯁꯤꯗ
ꯐꯥꯢꯅꯦꯜ ꯑꯔꯣꯢꯕ ꯔꯥꯎꯟꯗ ꯑꯥꯔꯖꯦꯟ ꯑꯦ ꯔꯣꯅꯥꯜꯗꯣꯒ ꯃꯦꯁꯤ ꯁꯥꯟꯅꯔꯗꯤ ꯐꯅꯤ
ꯑꯁ ꯃꯗꯨ ꯍꯦꯛ ꯁꯟꯅꯔꯗꯤ ꯂꯣꯢꯔꯦ ꯑꯩ ꯕꯣ ꯌꯦꯡꯗ꯭ꯔꯦ ꯇꯨꯝꯃꯦ
ꯍꯥ
ꯃꯨꯗꯨꯒꯁꯅꯥꯔꯗꯤ ꯂꯣꯢꯔꯦꯕ ꯄꯣꯛꯈꯥꯢꯔꯅꯤꯕ ꯄ꯭ꯔꯤꯊꯤꯕꯤꯖꯦ
ꯑꯍ ꯃꯣꯢ ꯅꯠꯇꯅ ꯃꯤ ꯐꯦꯟꯁ ꯁꯤꯡ ꯑꯁꯤꯗ ꯂꯩꯕꯁꯤꯡ ꯈꯠꯅꯕ ꯍꯧꯗꯧ ꯃꯥꯜꯂꯦ
ꯎꯝ ꯎꯝ ꯁꯣꯢꯗꯦ ꯌꯥꯝꯅ
ꯎꯝ ꯅꯪꯗꯤ ꯀꯩꯀꯩ ꯇꯧꯔꯤꯒꯦ ꯏꯟꯗꯛꯁꯦ
ꯍꯟꯗꯛꯁꯦ ꯊꯕꯛ ꯆꯠꯂꯤ ꯀꯣꯆꯤꯡ ꯆꯜꯂꯤ ꯆꯥꯛꯆꯥꯔꯤ ꯇꯨꯝꯃꯤ ꯗꯨꯃꯥꯢ ꯇꯧꯔꯒ ꯂꯩꯌꯦ
ꯍꯟꯗꯛꯀꯤ ꯃꯤꯝꯁ ꯑꯃ ꯑꯅꯧꯕꯗꯣ ꯇꯥꯔꯅꯤ ꯨ ꯑꯃꯨ ꯑꯃꯨꯛ ꯍꯧꯒꯠꯂꯦ ꯃꯤꯡꯁꯦꯟ ꯌꯦꯡꯉꯦ ꯇꯨꯝꯃꯦ ꯀꯇꯧꯕꯗꯣ
ꯑꯑꯣꯢꯕ ꯅꯪꯁꯦ ꯃꯩꯠ ꯑꯑꯣꯢꯕ ꯅꯪꯁꯦ ꯃꯩꯇꯩ ꯌꯥꯝ ꯃꯥꯜꯂꯤꯅꯦ
ꯅꯠꯇꯦꯍꯦ ꯀꯗꯥꯢꯗꯒꯤ
ꯑꯁꯨꯝ ꯀꯩꯅꯣ ꯃꯩꯇꯩꯒꯤ ꯂꯩꯀꯥꯢ ꯅꯛ ꯅꯛꯅ ꯅꯛꯅꯔꯝꯅꯤꯀꯣ ꯑꯗꯨꯗꯤ
ꯑꯩ ꯇꯝꯄꯥꯛꯇ ꯗꯩꯕꯒꯤ
ꯑꯣ ꯑꯗꯨꯗꯤ ꯑꯁꯤꯡꯕ ꯌꯥꯝ ꯃꯥꯜꯂꯦ
ꯎꯝ ꯐꯔꯦ ꯌꯥꯝ ꯃ ꯑ ꯃꯥꯜꯂꯗꯤ ꯐꯔꯦ ꯅꯪꯒꯤ ꯀꯩꯀꯩ ꯊꯕꯛ ꯇꯧꯔꯤꯒꯦ
ꯊꯕꯛꯇꯤ ꯇꯧꯏꯗ ꯀꯣꯂꯦꯖ ꯁꯟꯇꯛꯇ ꯉꯥꯏꯅꯤꯅ ꯂꯣꯏꯕ
ꯒ꯭ꯔꯦꯖꯨꯌꯦꯁꯟ
ꯎꯝ
ꯎꯝ ꯌꯥꯝ ꯐꯩꯅꯦ ꯂꯣꯏꯗ꯭ꯔꯤꯗ ꯑꯩ ꯇꯥꯕ ꯍꯧꯕꯗ ꯉꯥꯏꯔꯤꯅꯤ
ꯑꯣ ꯍꯟꯗꯛꯅ ꯍꯟꯗꯛꯅ ꯀꯥꯕ꯭ꯔꯣ
ꯎꯝ ꯁꯦꯀꯦꯟ ꯁꯦꯃꯤꯁꯇꯔ ꯈꯛꯇ ꯉꯥꯏꯔꯤ꯫
ꯑꯣ ꯌꯥꯝ ꯐꯩꯗ꯫
ꯅꯗꯤ ꯀꯔꯝꯕ ꯁꯕꯖ ꯎꯝ꯫ ꯀꯔꯝꯕ ꯁꯕꯖꯦꯛꯇ ꯑꯣꯅꯔꯁ ꯇꯧꯒꯦ꯫
ꯑꯩ ꯍꯤꯁꯇ꯭ꯔꯤꯗ ꯍꯤꯁꯇ꯭ꯔꯤꯗ ꯑꯣꯅꯔꯁ ꯂꯧꯋꯦ꯫
ꯎꯝ ꯎꯝ ꯑꯩꯅ ꯋꯥꯔꯤ ꯁꯥꯕꯗ ꯍꯤꯁ ꯊ꯭ꯔꯤꯗ ꯑꯣꯅꯔꯁ ꯇꯧꯋꯦ ꯍꯥꯏꯕ ꯑꯃ ꯌꯥꯎꯈ꯭ꯔꯦ ꯅꯪꯅ ꯑꯅꯤ ꯁꯨꯔꯦ꯫
ꯁꯕꯁ ꯀꯅꯥ ꯑꯣꯏꯔꯖꯥꯠꯅꯣꯅꯦ ꯈꯪꯅꯤꯡꯒꯔꯦꯗ꯫
ꯑꯩꯅ ꯋꯥꯔꯤ ꯁꯥꯕꯁꯦꯀꯣ ꯎꯝ꯫ ꯀꯣꯖꯦꯁꯟ ꯂꯣꯏꯕ ꯃꯥꯁꯇꯔ ꯂꯣꯏꯕ ꯌꯨꯝ ꯄꯥꯟꯕ ꯑꯗꯨꯒꯛꯇꯅꯤ꯫ ꯑꯍꯟ ꯉꯥꯛꯇꯅꯤ ꯀꯩꯒꯤꯅꯣ ꯈꯪꯗꯦ꯫
ꯑꯩꯗꯤ ꯍꯟ ꯑꯍꯟ ꯅꯠꯇꯦꯗ ꯑꯉꯥꯡꯅꯤꯅ꯫
ꯑꯗꯨꯕꯨ ꯒꯔꯦꯖꯦꯁꯟꯗꯤ ꯂꯣꯏꯔꯦ ꯅꯪ ꯑꯩꯉꯣꯟꯗꯗꯤ꯫ ꯑꯩꯉꯣꯟꯗꯗꯤ ꯀꯩꯅꯣ ꯑꯩꯉꯣꯟꯗꯒꯤ ꯍꯦꯟꯅ ꯑꯍꯟ ꯑꯣꯏꯒ꯭ꯔꯦꯗ꯫
ꯎꯝ ꯆꯥꯍꯤꯗꯤ ꯃꯅꯔꯝꯅꯤꯗ ꯑꯩ ꯁ꯭ꯀꯨꯜ ꯇꯝꯕꯗꯣ ꯁ꯭ꯀꯨꯜ ꯇꯝꯕꯗ ꯈꯔ ꯉꯟꯅ ꯊꯝꯕ꯫ ꯅꯪꯖꯨ ꯇ꯭ꯋꯦꯟ ꯇ꯭ꯋꯦꯟꯇꯤ ꯇ꯭ꯋꯦꯟꯇꯤ ꯋꯥꯟꯗꯤ ꯌꯧꯔꯝꯃꯅꯤꯗ꯫
ꯅꯠꯇꯤꯌꯥ꯫
ꯌꯥꯎꯗ꯭ꯔꯤ꯫
ꯎꯝ꯫
ꯑꯣ ꯀꯌꯥꯔꯣ ꯅꯥꯏꯟꯇꯤꯟ꯫
ꯅꯠꯇꯦ ꯑꯗꯨꯒꯤ ꯃꯈꯥ ꯑꯥ ꯑꯥ꯫ ꯌꯥꯝ ꯑꯉꯥꯡ ꯉꯔꯥꯡꯅ ꯄꯣꯛꯄꯒꯨꯝꯕꯅꯤ꯫
ꯁꯦꯁ ꯋꯥꯔꯤꯗꯤ꯫
ꯅꯣꯏ ꯍꯨꯝ꯫
ꯍꯧꯖꯤꯛꯇꯤ ꯅꯊꯟꯗꯔꯣ꯫
ꯏꯊꯟꯇꯔꯣ ꯍꯥꯏꯕ꯭ꯔꯣ?
ꯎꯝ꯫
ꯑꯩ ꯊꯣꯝꯗꯅꯤ ꯑꯩꯒꯤ ꯍꯨꯏꯁꯤꯡꯅ ꯍꯨꯏ ꯃꯔꯤꯅ ꯐꯝ ꯂꯩꯁꯤꯅꯦ꯫
ꯎꯝ ꯅꯃꯥꯟꯅꯕ ꯇꯥꯔꯦ꯫
ꯎꯝ꯫
ꯅꯃꯥꯟꯅꯕ ꯍꯨꯏ꯫
ꯏꯃꯥꯟꯅꯕ ꯍꯨꯏ ꯍꯥꯏꯔꯒ ꯂꯥꯛꯈ꯭ꯔꯦ ꯃꯣꯏ꯫
ꯁꯥꯊꯤꯕꯗꯤꯀꯣ ꯂꯣꯏꯔꯝꯅꯦ꯫
ꯎꯝ꯫
ꯍꯌꯦꯡꯗꯤ꯫
ꯃꯥꯁꯇꯔ ꯀ꯭ꯂꯥꯁ ꯀ꯭ꯂꯥꯁ ꯆꯠꯀꯥꯅꯤ ꯀꯣꯆꯤꯡ
ꯑꯣ ꯀꯩ ꯀꯣꯆꯤꯡ ꯂꯧꯕ꯭ꯔꯣ
ꯑꯦꯁ ꯑꯦꯁ ꯁꯤ ꯒꯥ ꯕꯦꯡꯀꯤꯡꯒꯤ
ꯍꯥ
ꯑꯦꯁ ꯑꯦꯁ ꯁꯤꯒꯥ ꯕꯦꯡꯀꯤꯡꯒꯤ
ꯑꯣ ꯌꯥꯝ ꯐꯩꯅꯦ ꯍꯣꯠꯅꯧ ꯍꯣꯠꯅꯧ
ꯎꯝ ꯅꯪꯗꯤ ꯃꯥꯁꯇꯔ ꯑꯃꯨꯛꯀꯥ ꯃꯊꯥ ꯃꯈꯥ ꯆꯠꯊꯔꯣꯏꯗ꯭ꯔꯣ
ꯑꯥ ꯆꯠꯊꯥꯒꯅꯤ ꯔꯤꯖꯥꯜ ꯊꯣꯛꯇ꯭ꯔꯤꯅꯦ ꯑꯈꯣꯏꯒꯤ ꯔꯤꯖꯜ ꯉꯥꯛꯏꯔꯤꯅꯤ
ꯎꯝ ꯐꯩ ꯃꯁꯇꯔ ꯇꯧꯕꯗꯨ ꯆꯍꯤ ꯀꯌꯥꯅꯣ
ꯑꯁ ꯑꯩꯖꯦ ꯇꯨ ꯌꯔꯁꯀꯤ ꯇꯨ ꯌꯔꯁꯀꯤ ꯃꯥꯁꯇꯔꯗ ꯇꯧꯔꯅꯤ ꯑꯩ ꯒ꯭ꯔꯦꯖꯨꯑꯦꯁꯟꯗꯣ ꯁꯤꯛꯁ ꯍꯦꯟꯗꯥ ꯂꯣꯏꯈ꯭ꯔꯦꯕ ꯊ꯭ꯔꯤ ꯌꯥꯔꯁꯀꯤ ꯒ꯭ꯔꯦꯖꯨꯌꯦꯁꯟꯗꯣ ꯑꯗꯨꯒꯤ ꯇꯨ ꯌꯔꯁꯀꯤ ꯃꯥꯁꯇꯔꯗꯥ ꯑꯣꯏꯅ ꯑꯃꯨꯛꯀꯥ ꯑꯣꯟꯅ ꯑꯣꯟꯁꯤꯜꯂꯒꯦ
ꯎꯝ ꯃꯥꯁꯇꯔ ꯂꯣꯏꯔꯥꯗꯤ ꯀꯩ ꯇꯧꯒꯦ ꯍꯥꯏꯅ ꯈꯟꯅ ꯂꯩꯒꯦ
ꯃꯥꯁꯇꯔ ꯂꯣꯏꯗꯤ ꯑꯗꯨꯝ ꯇꯝꯊꯥ ꯇꯝꯊꯥꯈꯤꯅꯤꯗꯥ ꯃꯥꯁꯇꯔ ꯇꯧꯅ ꯇꯧꯅ ꯀꯩꯅꯝ ꯇꯧꯅꯤ ꯀꯣꯆꯤꯡ ꯂꯥꯎꯅꯤ ꯂꯧꯕꯗꯤ
ꯀꯔꯥꯝꯕ ꯀꯣꯆꯤꯡ
ꯑꯦꯁ ꯁꯤ ꯁꯤ ꯁꯤꯡꯒꯤ ꯑꯦꯁ ꯁꯤ ꯁꯤ ꯍꯥ
ꯑꯦꯁ ꯑꯦꯁ ꯁꯤꯒꯤ ꯅꯪꯖꯨ ꯊꯥꯗꯣꯏꯔꯥ ꯄꯩꯈꯥ
ꯑꯦ ꯁꯤꯒꯤꯔꯣ
ꯎꯝ
ꯍꯥꯟꯅ ꯑꯃ ꯊꯥꯔꯝꯃꯦ ꯍꯟꯗꯛꯇꯤ ꯊꯥꯔꯔꯣꯏ ꯍꯟꯗꯛꯅ ꯑꯃꯨꯛꯀꯥ ꯀꯣꯠ ꯆꯤꯡ ꯑꯅꯧꯝꯕ ꯂꯧꯒꯦ ꯇꯧꯕ
ꯎꯝ ꯑꯃꯈꯛꯇꯥꯗ ꯊꯥꯕꯗꯣ ꯑꯅꯤ ꯑꯍꯨꯝ ꯊꯥꯈ꯭ꯔꯥꯕꯣ
ꯑꯃꯈꯛꯇꯥ ꯉꯥꯏꯔꯤꯗ ꯑꯩ
ꯑꯗꯨ ꯍꯧꯖꯤꯛꯀꯥꯟꯗꯤ ꯊꯥꯔꯣꯏꯗ꯭ꯔꯣ
ꯍꯧꯖꯤꯛꯀꯥꯟ ꯊꯥꯒꯅꯤ
ꯑꯗꯣ ꯅꯪ ꯊꯥꯕꯗꯣ ꯁꯤ ꯍꯩꯁ ꯑꯦꯁ ꯑꯦꯜꯒꯤ ꯑꯣꯏꯔꯝꯅꯤꯅ
ꯅꯪ ꯊꯥꯕꯗꯣ ꯁꯤ ꯍꯩꯁ ꯑꯦꯁ ꯑꯦꯜꯒꯤ ꯑꯣꯏꯔꯝꯃꯅꯤꯕ
ꯎꯝ ꯎꯝ ꯅꯍꯥꯟ ꯀꯩꯅꯣꯁꯨ ꯊꯥꯏꯅꯦ ꯖꯤꯗꯤꯒꯤꯁꯨ ꯑꯃ ꯊꯥꯒꯤꯕꯅꯤ ꯀꯩꯅꯣ
ꯖꯤꯗꯤꯒꯤꯗꯤ ꯄꯩꯈꯥ ꯈꯔ ꯂꯥꯏ ꯍꯥꯏꯕ ꯅꯠꯇ꯭ꯔꯣ
ꯀꯠꯑꯣꯐ ꯌꯥꯝꯃꯒ ꯃꯣꯏꯖꯦ ꯂꯥꯏ ꯂꯥꯏꯕꯀꯣ ꯌꯥꯝ ꯂꯥꯏꯕꯗꯤ ꯃꯤ ꯌꯥꯝꯁꯤꯜꯂꯗꯤꯀꯣ
ꯎꯝ
ꯑꯩꯁ ꯗꯥꯎ ꯗꯥꯎꯅꯤꯗ ꯕꯦꯁ ꯕꯦꯁꯀꯤ ꯃꯇꯨꯡ ꯏꯟꯂꯤꯗꯥ
ꯎꯝ ꯑꯩꯁꯨ ꯄꯩꯈꯥ ꯈꯔ ꯂꯥꯏ ꯍꯥꯏꯕꯗꯣ ꯊꯥꯅꯤꯡꯕꯅꯤ ꯑꯗꯨꯕꯨ ꯑꯩꯈꯣꯏꯗꯤ ꯈꯔ ꯇꯦꯟꯕꯅꯤꯅ ꯆꯦꯟꯕꯒꯨꯝꯕ ꯐꯤꯖꯤꯀꯦꯜꯒꯤꯗꯤ ꯉꯝꯗꯕꯅꯤꯅ
ꯎꯝ ꯑꯩꯁ ꯑꯗꯨ ꯍꯥꯏ ꯌꯥꯗꯦꯗ ꯂꯛ ꯂꯛꯅꯤꯗꯥ ꯄꯩꯈꯥ ꯊꯣꯛꯄꯖꯨꯀꯣ ꯊꯥꯖꯗꯕꯁꯤꯡꯅ ꯊꯣꯛꯄꯅꯤꯗꯥ ꯑꯁꯤꯗꯤ ꯌꯥꯔꯣꯏ ꯍꯥꯏꯕꯖꯤꯡꯅꯀꯣ ꯎꯝ ꯂꯛ ꯂꯛꯇꯥ ꯃꯈꯥ ꯄꯣꯜꯂꯦꯗꯥ ꯍꯥꯏꯕꯗꯤ ꯑꯦꯛꯖꯥꯝ ꯊꯥꯗꯣꯛꯔꯒꯥ ꯑꯦꯁ ꯐꯤꯖꯤꯀꯦꯜꯒꯤ ꯑꯦꯁ ꯑꯁꯤꯗꯤ ꯁꯤꯅꯨꯄꯥꯗꯤ ꯌꯥꯔꯔꯣꯏ ꯁꯤ ꯅꯨꯄꯤꯗꯤ ꯌꯥꯔꯔꯣꯏ ꯅꯦꯝꯂꯦ ꯈꯣꯠꯂꯦ ꯐꯤꯠꯅꯦꯁ ꯌꯥꯎꯗꯦ ꯍꯥꯏꯕꯁꯤꯡꯁꯦ
ꯎꯝ
ꯇꯣꯏꯅ ꯊꯣꯛꯍꯟꯕꯅꯦꯅ ꯍꯥꯏꯕꯗꯤ ꯃꯦꯗꯤꯀꯦꯜ ꯃꯦꯗꯤꯀꯦꯜꯒꯨꯝꯕꯗꯁꯨ ꯁꯣꯏꯕ ꯃꯤꯁꯤꯡ ꯌꯥꯎꯔꯤꯅꯀꯣ ꯐꯤꯖꯤꯀꯦꯜ ꯐꯤꯠꯅꯦꯁ ꯌꯥꯝ ꯐꯔꯒ ꯑꯗꯨꯁꯨ ꯌꯥꯎꯅꯦꯕ
ꯎꯝ ꯔꯦꯜꯋꯦꯒꯤꯒꯨꯝꯕꯗꯤ ꯊꯥꯗ꯭ꯔꯣ ꯅꯪꯗꯤ
ꯍꯝ
ꯔꯦꯜꯋꯦꯒꯤꯒꯨꯝꯕꯗꯤ ꯊꯥꯗ꯭ꯔꯣ
ꯑꯁ ꯔꯦꯜꯋꯦꯒꯤꯗꯤ ꯊꯥꯗꯦ
ꯎꯝ ꯑꯗꯣ ꯂꯥꯁ ꯌꯥꯔꯗ ꯅꯪꯅ ꯊꯥꯕꯗꯣ ꯌꯥꯎꯗꯔꯣ
ꯎꯝ
ꯄꯩꯈꯥ ꯌꯥꯝ ꯂꯨꯕ꯭ꯔꯣ
ꯄꯤꯈꯥꯔꯣ ꯑꯁ ꯃꯣꯏꯒꯤꯁꯦ ꯍꯣꯏ ꯂꯨꯏꯗꯤ ꯂꯨꯏꯗꯥ ꯃꯣꯏꯗꯤ ꯑꯗꯨꯒꯥ ꯃꯣꯏꯒꯤ ꯁꯦꯟ ꯇꯔꯥꯁꯨꯀꯣ ꯈꯔꯥ ꯂꯥꯞꯅ ꯄꯤꯕ
ꯎꯝ
ꯏꯃꯥꯟꯅꯕꯒꯤ ꯁꯦꯟꯇꯔꯗꯣ ꯀꯥꯏꯗꯅꯣ ꯑꯃꯥ ꯊꯥꯕꯅꯦ ꯃꯅꯤꯄꯨꯔ ꯃꯄꯥꯟꯗ ꯊꯥꯈꯤꯕꯅꯦ ꯃꯥꯒꯤꯗꯣ
ꯎꯝ ꯑꯗꯣ ꯀꯩꯅꯣ ꯀꯥꯏꯖꯨꯋꯥ
ꯑꯩ
ꯅꯪꯗꯤ ꯀꯔꯝꯕ ꯅꯍꯥꯟ ꯅꯍꯥꯟꯗꯣ ꯅꯪ ꯄꯩꯀꯥ ꯊꯥꯗ꯭ꯔꯤꯉꯩꯗ ꯀꯣꯆꯤꯡ ꯒꯨꯝꯕ ꯂꯧꯕ꯭ꯔꯥ ꯍꯥꯟꯅ
ꯂꯧꯗꯦ ꯍꯥꯟꯅꯗꯤ ꯍꯥꯟꯅ ꯑꯩꯅ ꯐꯥꯔꯁ ꯊꯥꯈꯤꯕꯗꯤ ꯂꯧꯗꯦ ꯇꯨꯋꯦꯞ ꯍꯦꯛ ꯂꯣꯏꯔꯥꯒꯥ ꯊꯥꯈꯤꯗꯣ ꯎꯝ
ꯃꯥꯔꯛ ꯀꯌꯥ ꯐꯪꯒꯦ
ꯃꯥꯛꯔꯣ ꯃꯥꯛꯕꯨꯗꯤ ꯀꯩꯅꯣꯒꯤꯗꯤ ꯊꯣꯛꯑꯦ ꯑꯩꯒꯤ ꯃꯥꯛꯇꯣ ꯌꯥꯝ ꯅꯦꯝꯃꯟꯗꯥꯅ
ꯄ꯭ꯔꯤꯂꯤꯝꯗꯤ ꯊꯣꯛꯄ꯭ꯔꯣ
ꯎꯝ ꯑꯩ ꯀꯩꯅꯣꯗ ꯂꯩꯍꯧꯕ ꯎꯝ ꯗꯨꯏ ꯀꯩꯅꯣꯗ ꯂꯩꯍꯧꯕ
ꯃꯦꯟꯁ ꯇꯥ
ꯃꯦꯗꯤꯀꯦꯜꯗꯥ
ꯍꯥꯏꯗꯤ ꯑꯦꯁ ꯁꯤ ꯑꯥꯏꯁ ꯑꯦꯁ ꯑꯦꯜꯗꯤ ꯃꯦꯗꯤꯀꯦꯜ ꯇꯧꯔꯝꯃꯣꯏꯅ
ꯖꯤꯗꯤꯒꯤꯅꯦ ꯑꯦꯁ ꯑꯦꯁ ꯑꯦꯜ‌‌‌‌ꯑꯗꯨ ꯅꯠꯇꯦ
ꯎꯝ ꯎꯝ ꯑꯗꯣ ꯍꯧꯖꯤꯛꯀꯥꯟꯁꯨ ꯁꯤꯁ ꯆꯦꯜ ꯊꯥꯗꯣꯏꯔꯥ
ꯍꯟꯗꯛꯀꯤꯔꯣꯑꯣ ꯑꯗꯨ ꯑꯗꯨꯒꯤꯅꯦ ꯀꯣꯆꯤꯡ ꯂꯧꯅꯤ ꯍꯥꯏꯕꯗꯣ
ꯍꯟꯗꯛ ꯍꯟꯗꯛ ꯆꯍꯤꯒꯤꯗꯤ ꯐꯣꯝꯁꯨ ꯊꯣꯛꯇ꯭ꯔꯤ
ꯍꯟꯗꯛ ꯍꯟꯗꯛꯒꯤꯔꯣ
ꯎꯝ ꯑꯩꯁꯨ ꯉꯥꯏꯔꯤꯅꯦ ꯁꯨꯊꯣꯛ ꯊꯣꯛꯇꯥꯕ
ꯀꯨꯏꯔꯥꯔꯣꯏꯗꯥ ꯃꯇꯝ ꯌꯧꯗꯤ ꯌꯧꯈ꯭ꯔꯥꯕꯅꯦ ꯀꯩꯅꯣꯒꯤ ꯊꯥꯕ ꯂꯣꯏꯔꯥꯗꯤ ꯎꯨ ꯀꯩ ꯅꯍꯥꯟ ꯀꯩꯅꯣꯃꯥꯒꯤ ꯐꯣꯝ ꯊꯣꯛꯈꯤꯕꯥꯗꯣ ꯀꯔꯤꯒꯤꯔꯣ ꯀꯥꯎꯈ꯭ꯔꯦꯅꯦ
ꯁꯤꯖꯤꯑꯦꯜ ꯒ꯭ꯔꯦꯖꯨꯑꯦꯁꯟꯒꯤꯗꯤ ꯊꯣꯛꯄ ꯂꯣꯏꯈ꯭ꯔꯦ ꯄꯩꯈꯥ ꯊꯥꯗꯧ ꯃꯥꯁ ꯀꯩꯅꯣ ꯊꯥꯕ ꯍꯧꯔꯥꯅꯤ
ꯃꯤ ꯑꯇꯣꯞꯄꯥꯗꯤ ꯁꯤ ꯄꯤꯌꯣꯒꯥ ꯂꯣꯏ ꯇꯧꯅꯩꯅꯦ
ꯎꯨꯝ
ꯌꯥꯝ ꯂꯨꯏꯌꯦ ꯑꯗꯨꯗꯤ
ꯑꯗꯨ ꯅꯪ ꯀꯣꯆꯤꯡ ꯂꯧꯔꯥꯗꯤ ꯀꯗꯥꯏ ꯀꯔꯝꯕ ꯀꯣꯆꯤꯡ ꯁꯦꯟꯇꯔꯗꯥ ꯂꯧꯒꯦ ꯍꯥꯏꯅ ꯈꯜꯂꯥ ꯂꯩꯒꯦ